ꯇꯥꯏ ꯇꯥꯏ ꯇꯥꯏ ꯇꯥꯏ ꯇꯥꯏ ꯇꯥꯕꯔꯣ
ꯅꯪ ꯉꯥꯡꯕꯨ ꯇꯥꯗ꯭ꯔꯦꯗ ꯅꯥꯕꯥ
ꯂꯣ ꯇꯥꯕ꯭ꯔꯣ
ꯇꯥꯕ꯭ꯔꯣ
ꯇꯥꯗꯦ ꯍꯜꯂꯣ
ꯑꯣ ꯇꯥꯏ ꯇꯥꯔꯦ
ꯑꯣ ꯇꯥꯏ ꯇꯥꯏ ꯑꯩꯁꯤ ꯇꯥꯔꯦ ꯇꯥꯏ
ꯂꯥꯛꯊꯣꯛ
ꯍꯜꯂꯣ ꯍꯜꯂꯣ ꯇꯥꯕꯔ ꯇꯥꯕꯔ
ꯇꯥꯕꯔꯣ ꯇꯥꯗ꯭ꯔꯦ ꯇꯥꯗꯔꯗꯤ ꯀꯛꯈꯔꯒꯦ
ꯑꯣ ꯌꯥꯔꯦ ꯌꯥꯔꯦ ꯅꯣꯏ ꯀꯃꯥꯏ ꯀꯃꯥꯏ ꯇꯧꯔꯤꯒꯦ ꯕꯣꯠꯀꯤ ꯃꯇꯥꯡ ꯍꯧꯖꯤꯛ ꯀꯩꯅꯣ ꯇꯧꯔꯤꯒꯦ
ꯑꯁ ꯇꯥꯕ꯭ꯔꯣ
ꯇꯥꯏ ꯇꯥꯏ
ꯑꯣ ꯕꯣꯠꯀꯤ ꯃꯇꯥꯡꯖꯦ ꯑꯗꯨꯝ ꯕꯣꯠꯁꯦ ꯅꯛꯁꯤꯜꯂꯛꯑꯝꯅꯤꯅ ꯑꯗꯨꯝ
ꯈꯪꯗꯦꯅꯦ ꯅꯥꯕ ꯕꯣꯠꯀꯤꯖꯤ ꯈꯔ ꯐꯖꯅ ꯃꯌꯥꯝ ꯄꯨꯟꯅ ꯆꯦꯟꯃꯤꯟꯅ ꯈꯣꯠꯃꯤꯟꯅ ꯇꯧꯗ꯭ꯔꯗꯤ ꯃꯌꯥꯝ ꯄꯨꯟꯅ ꯍꯧ ꯍꯧ ꯇꯧꯔꯒ ꯍꯧꯖꯤꯛꯀꯤ ꯃꯇꯝꯁꯤꯗꯤ ꯂꯨꯔꯦꯅꯦ ꯁꯦꯡꯅ ꯑꯐꯕ ꯂꯤꯗꯔ ꯑꯃ ꯊꯤꯕ ꯍꯥꯏꯕꯁꯤꯗꯤ ꯃꯔꯥꯏꯕꯁꯤ ꯊꯦꯠꯂꯒ ꯑꯐꯕ ꯑꯩꯁ ꯐꯩꯌꯦ ꯐꯠꯇꯦ ꯍꯥꯏꯗꯣ ꯈꯪ ꯑꯥ ꯈꯪꯗꯕꯅꯤꯅꯀꯣ
ꯎꯝ
ꯀꯔꯤ ꯍꯥꯏꯅꯤ ꯑꯩꯈꯣꯏꯅ ꯍꯧꯖꯤꯛ ꯇꯧꯔꯛꯀꯗꯕꯖꯦ ꯑꯩꯈꯣꯏꯅ ꯌꯨꯠꯃꯦꯟ ꯑꯩꯈꯣꯏꯅ ꯇꯧꯐꯝ ꯊꯣꯛꯄ ꯑꯩꯈꯣꯏꯒꯤ ꯊꯧꯗꯥꯡꯗꯨꯗꯤ ꯑꯩꯈꯣꯏꯅ ꯂꯧꯕ ꯇꯥꯔꯦ ꯑꯩꯈꯣꯏꯒꯤ ꯍꯥꯏꯗꯤ ꯑꯩꯈꯣꯏꯅ ꯑꯐꯕ ꯂꯤꯗꯔ ꯑꯃ ꯆꯨꯁ ꯇꯧꯔꯒ ꯍꯧꯠ ꯈꯣꯠꯅꯕ ꯇꯧꯕ ꯍꯥꯏꯕꯁꯤꯗꯤ ꯑꯩꯈꯣꯏ ꯌꯨꯠꯅꯤ ꯍꯥꯏꯁꯤ ꯃꯌꯥꯝ ꯄꯨꯟꯁꯤꯜꯂꯒ ꯄꯟꯕꯅ ꯌꯨꯅꯤꯇꯤꯅꯦ ꯍꯥꯏꯕ ꯑꯗꯨꯃꯥꯏꯅ ꯂꯤꯡꯖꯦꯜ ꯃꯥꯟꯅꯗꯅ ꯑꯩꯈꯣꯏ ꯃꯁꯦꯟ ꯑꯃꯠꯇ ꯑꯣꯏꯅ ꯁꯤꯜꯂꯒ ꯍꯧꯍꯧ ꯇꯧꯃꯤꯟꯅꯔꯒ ꯑꯦ
ꯎꯝ
ꯇꯨꯡꯒꯤꯗꯃꯛꯇ ꯑꯐꯕ ꯊꯕꯛ ꯈꯔ ꯇꯧꯒꯦꯅ ꯊꯣ ꯊꯣꯛꯆꯔꯛꯏꯕ ꯀꯦꯟꯗꯤꯗꯦꯠ ꯑꯐꯕꯉꯩꯁꯦ ꯑꯩꯈꯣꯏꯅ ꯈꯜꯂꯒ ꯏꯟꯈꯠꯄꯤꯕ ꯁꯨꯃꯥꯏ ꯇꯕꯃꯤꯟꯅꯁꯦ ꯈꯣꯠꯁꯦ ꯑꯗꯨ ꯅꯠꯇꯅ ꯀꯔꯤ ꯍꯥꯏꯅꯤ ꯑꯩꯈꯣꯏ ꯃꯌꯥꯝ ꯄꯨꯟꯅ ꯍꯧꯍꯧ ꯇꯧꯃꯤꯟꯅꯔꯒ ꯑꯗꯨꯃꯥꯏ ꯇꯧꯔꯖꯦ ꯍꯧꯖꯤꯛ ꯍꯧꯖꯤꯛꯀꯤ ꯊꯣꯛꯂꯤꯕ ꯃꯅꯤꯄꯨꯔꯒꯤ ꯁꯤꯆꯨꯋꯦꯁꯟꯁꯤꯗ ꯍꯥꯏꯔꯗꯤ ꯑꯩꯈꯣꯏ ꯃꯁꯦꯟ ꯒ꯭ꯌꯥꯟ ꯇꯥꯗꯨꯅ ꯄꯨꯟꯅ ꯑꯐꯕ ꯊꯕꯛ ꯑꯃ ꯇꯧꯃꯤꯟꯅꯕ ꯍꯥꯏꯕꯗꯤ ꯇꯉꯥꯏꯐꯗꯔꯕ ꯊꯧꯗꯥꯡ ꯑꯃ ꯑꯣꯏꯔꯕꯅꯦ
ꯎꯝ
ꯅꯣꯏꯗꯤ ꯅꯣꯏ ꯅꯣꯏꯔꯣꯝꯒꯤ ꯚꯣꯠ ꯀꯜꯂꯕꯣ ꯀꯃꯥꯏ ꯇꯧꯔꯤ
ꯍꯣꯏ ꯍꯣꯏ ꯀꯜꯂꯦ
ꯎꯝ
ꯑꯗꯨ ꯀꯩꯅꯣ ꯇꯧꯕ꯭ꯔꯣ ꯅꯣꯏꯔꯣꯝꯒꯤ ꯕꯣꯠꯀꯤ ꯀꯅꯥ ꯀꯅꯥ ꯆꯦꯜꯂꯤꯒꯦ ꯀꯩꯅꯣ ꯇꯧꯔꯤꯒꯦ ꯀꯦꯟꯗꯦꯠ ꯀꯌꯥ ꯊꯣꯛꯀꯦ
ꯀꯦꯟꯗꯤꯗꯦꯠ ꯑꯍꯨꯝ ꯃꯨꯛꯇꯤ ꯊꯣꯛꯑꯦ
ꯑꯣ ꯍꯣꯏ ꯍꯣꯏ ꯑꯗꯨꯗꯤ
ꯍꯣꯏ ꯑꯗꯨꯗꯤ ꯀꯩꯅꯣ ꯇꯧꯕꯅꯦ ꯑꯩꯈꯣꯏ ꯃꯁꯦꯟ ꯄꯨꯟꯅ ꯍꯧ ꯍꯧ ꯇꯧꯔꯒ ꯑꯥ ꯑꯗꯨꯃꯥꯏ ꯇꯧꯔꯖꯦ ꯑꯐꯕ ꯂꯤꯗꯔ ꯑꯃ ꯑꯩꯈꯣꯏꯅ ꯈꯜ ꯈꯜꯂꯒ ꯑꯗꯨꯃꯥꯏꯅ ꯇꯧꯕꯁꯦ ꯍꯣꯏ ꯌꯦꯡꯖꯦ ꯄꯨꯟꯅ ꯍꯣꯠꯅꯖꯦ ꯍꯜꯂꯣ ꯇꯥꯕ꯭ꯔꯣ ꯇꯥꯏ ꯇꯥꯏ ꯑꯣ ꯑꯗꯨꯅꯤꯅꯦ ꯑꯩꯈꯣꯏ ꯄꯨꯟꯅ ꯀꯩꯅꯣ ꯇꯧꯃꯤꯟꯅꯖꯦ ꯈꯣꯠꯁꯦ ꯏꯂꯦꯛꯁꯟ ꯍꯥꯏꯖꯤꯗꯤ ꯀꯩꯅꯣ ꯇꯧꯕꯅꯦ ꯆꯍꯤ ꯃꯉꯥꯒꯤ ꯇꯥꯝꯖꯤꯗꯤ ꯑꯩꯈꯣꯏꯅ ꯑꯐꯕ ꯂꯤꯗꯔ ꯑꯃ ꯈꯜꯍꯧꯔꯒ ꯇꯨꯡ ꯀꯣꯏꯅ ꯑꯩꯈꯣꯏꯒꯤ ꯂꯩꯀꯥꯏꯒꯤ ꯂꯩꯔꯤꯕ ꯖꯤ ꯆꯥꯎꯈꯠꯅꯕ ꯑꯗꯨꯃꯥꯏꯅ ꯇꯧꯍꯧꯖꯦꯕ ꯚꯣꯠꯇ ꯑꯥ ꯕꯣꯠꯇ ꯑꯩꯈꯣꯏꯅ ꯀꯔꯤ ꯇꯧꯅꯤ ꯑꯥ ꯃꯤꯅ ꯄꯩꯁꯥ ꯌꯦꯜꯂꯛꯑꯦ ꯂꯨꯄꯥ ꯂꯤꯁ ꯁꯤꯡ ꯃꯉꯥ ꯑꯝ ꯇꯔꯥ ꯑꯃ ꯂꯧꯔꯨꯔꯒ ꯑꯩꯈꯣꯏꯒꯤ ꯇꯨꯡꯗ ꯀꯔꯤ ꯑꯣꯏꯔꯛꯀꯗꯒꯦ ꯑꯗꯣ ꯑꯗꯨ ꯂꯧꯖꯤꯜꯂꯨꯕꯗꯨꯅꯗꯤ ꯍꯌꯦꯡ ꯑꯈꯣꯏꯒꯤ ꯇꯨꯡꯗ ꯍꯌꯦꯡ ꯊꯕꯛ ꯇꯧꯔꯛꯀꯗꯕꯒꯤ ꯁꯦꯟ ꯁꯦꯟꯇꯔꯅ ꯀꯩꯅꯣ ꯏꯁꯇꯦꯠꯅ ꯊꯥꯗꯔꯛꯄ ꯐꯟꯗꯤꯡ ꯃꯌꯥꯝꯗꯣ ꯃꯣꯏ ꯄꯣꯀꯦꯠꯇ ꯂꯥꯏ ꯆꯪꯒꯤꯗꯣꯏꯅꯦ ꯃꯔꯝꯗꯤ ꯕꯣꯠꯀꯤ ꯄꯩꯁꯥꯗꯨ ꯃꯣꯏꯅ ꯑꯈꯣꯏꯅ ꯁꯤꯖꯤꯟꯅꯔꯨꯅꯤꯅ ꯃꯤ ꯒꯤ ꯃꯔꯟꯗꯣ ꯆꯨꯝꯃꯦꯅ ꯑꯗꯨꯅ ꯑꯗꯨꯝꯕ ꯊꯣꯏꯗꯣꯛꯅ ꯇꯧꯕꯤꯗꯕ ꯑꯐꯕ ꯍꯌꯦꯡ ꯊꯕꯛ ꯇꯧꯔꯛꯀꯗꯕꯗꯨ ꯃꯨꯟꯅ ꯈꯟꯕꯤꯕ
ꯌꯦꯡꯉꯒ ꯀꯩꯅꯣ ꯇꯧꯕ ꯍꯧꯖꯤꯛ ꯃꯥꯌꯣꯜ ꯍꯥꯏꯗꯅꯥ ꯇꯥꯕ꯭ꯔꯥ ꯑꯥ ꯇꯥꯏ ꯍꯜꯂꯣ ꯇꯥꯕ꯭ꯔ ꯑꯩ ꯍꯥꯏ ꯇꯥꯏ ꯍꯧꯖꯤꯛ ꯃꯌꯣꯜꯅꯒ ꯚꯣꯠꯀꯤ ꯃꯇꯥꯡꯗꯒ ꯀꯦꯝꯄꯤꯌꯟ ꯁꯨꯃꯥꯏꯅ ꯚꯣꯠꯇ ꯄꯩꯁꯥ ꯂꯧꯒꯨꯝꯖꯤ ꯈꯣꯠꯀꯨꯝꯖꯤ ꯍꯥꯏꯅ ꯀꯦꯝꯄꯤꯌꯟ ꯍꯧꯖꯤꯛ ꯆꯥꯎꯅ ꯆꯠꯊꯔꯛꯏꯁꯦ ꯁꯤ ꯑꯩꯈꯣꯏ ꯃꯌꯥꯝ ꯌꯨꯠ ꯑꯃ ꯑꯣꯏꯅ ꯑꯩꯈꯣꯏ ꯃꯌꯥꯝ ꯁꯞꯄ꯭ꯔꯣꯠ
ꯑꯥ
ꯇꯧꯕꯗꯣ ꯑꯩꯈꯣꯏꯒꯤ ꯏꯊꯧꯗꯥꯡꯅꯦꯕ ꯍꯌꯦꯡ ꯋꯥꯏ ꯚꯣꯠꯇ ꯑꯩꯈꯣꯏꯅ ꯂꯨꯄꯥ ꯂꯤꯁꯤꯡ ꯚꯣꯠꯀꯤ ꯄꯩꯁꯥ ꯌꯦꯟꯕ ꯑꯦꯝ ꯑꯦꯜ ꯂꯦꯅ ꯂꯥꯛꯑꯦ ꯈꯜꯂꯁꯤꯅꯦ ꯃꯥꯏ ꯋꯥꯀꯔ ꯃꯌꯥꯝꯅ ꯂꯥꯛꯑꯦ ꯈꯜꯂꯖꯤ ꯑꯗꯨꯗ ꯑꯩꯈꯣꯏꯅ ꯂꯧꯕꯤꯗꯞ ꯑꯗꯨ ꯑꯐꯕ ꯁꯤꯁꯇꯦꯝ ꯑꯃ ꯀꯩꯅꯣ ꯑꯣꯏꯍꯜꯂꯛꯄ ꯍꯥꯏꯁꯤꯗꯤ ꯑꯩꯈꯣꯏ ꯃꯌꯥꯝꯒꯤ ꯄ꯭ꯔꯖꯥꯒꯤ ꯃꯌꯥꯝꯒꯤ
ꯃꯥꯟꯅꯤ
ꯄ꯭ꯔꯖꯥ ꯑꯈꯣꯏꯒꯤ ꯊꯧꯗꯥꯡꯁꯨ ꯌꯥꯝ ꯆꯥꯎꯅ ꯆꯪꯉꯤꯗꯅꯥ ꯑꯗꯨ ꯑꯥ ꯆꯍꯤ ꯆꯍꯤ ꯃꯉꯥꯗꯣ ꯚꯣꯠ ꯀꯥꯈ꯭ꯔꯦ ꯈꯜꯂꯁꯤꯅꯦ ꯚꯣꯠ ꯀꯥꯈ꯭ꯔꯕ ꯃꯇꯝꯗꯨꯗ ꯑꯈꯣꯏꯒꯤꯗꯃꯛꯇ ꯈꯤꯇꯪ ꯀ ꯇꯧꯕꯤꯔꯛꯄ ꯍꯥꯏꯕꯗꯤ ꯃꯥꯥꯏ ꯃꯥꯒꯤ ꯀꯦꯟꯗ꯭ꯔꯒꯤ ꯂꯩꯔꯤꯕ ꯀꯩꯅꯣ ꯂꯣꯀꯦꯜ ꯑꯦꯔꯤꯌꯥ ꯗꯤꯕꯂꯞꯃꯦꯟ ꯐꯟ ꯍꯥꯏꯕ ꯑꯝ ꯂꯥꯛꯀꯅꯤ ꯑꯗꯨꯗꯨꯗ ꯑꯛ ꯑꯗꯨꯝ ꯀꯩꯅꯣ ꯇꯧꯕꯤꯗꯧꯕ
ꯇꯠꯈ꯭ꯔꯕꯣ
ꯇꯠꯈꯔ꯭ꯕ ꯈꯪꯗꯦꯉꯣ
ꯆꯠꯂꯅꯤ ꯅꯠꯇꯗꯤ
ꯂꯣꯀꯦꯜ ꯑꯦꯔꯤꯌꯥ ꯗꯤꯕꯂꯞꯃꯦꯟꯒꯤ ꯐꯟ ꯂꯥꯛꯄ ꯀꯩꯅꯣꯁꯦ ꯑꯈꯣꯏꯒꯤ ꯀꯩꯅꯣ ꯇꯧꯕꯤꯕ ꯕꯣꯠꯇ ꯑꯈꯣꯏꯅ ꯆꯥꯛꯆꯥꯔꯤꯖꯦ ꯍꯩꯖꯥꯟꯅꯕ ꯀꯩꯅꯣꯒꯤ ꯃꯤꯒꯤ ꯀꯩꯅꯣ ꯇꯧꯔꯒ ꯊꯛꯆꯤꯟ ꯆꯥꯁꯤꯟꯗꯒ ꯀꯩꯅꯣ ꯇꯧꯔꯒ ꯕꯣꯠꯀꯤ ꯆꯦꯟꯕ ꯑꯗꯨꯝꯕ ꯅꯠꯇꯕ ꯍꯧꯖꯤꯛꯀꯥꯟꯖꯤꯖꯤꯛ ꯑꯈꯣꯏꯒꯤ ꯂꯩꯔꯤꯕ ꯁꯤꯆꯨꯋꯦꯁꯟ ꯑꯁꯤꯗ ꯑꯐꯕ ꯂꯤꯗꯔꯁꯤꯞ ꯑꯃ ꯈꯟꯕ ꯍꯥꯏꯕꯁꯦ ꯑꯈꯣꯏꯒꯤ ꯇꯧꯗ꯭ꯔꯕ ꯌꯥꯗ꯭ꯔꯕ ꯊꯕꯛꯅꯤ ꯗꯨꯅ ꯃꯌꯣꯜ ꯍꯥꯏꯅ ꯊꯣꯛꯏꯕ ꯃꯣꯏꯒꯤ ꯍꯥꯏꯖꯤꯛ ꯄꯣꯠ ꯂꯧꯕꯤꯒꯅꯨ ꯕꯣꯠꯇ ꯄꯩꯁꯥ ꯂꯧꯕꯤꯒꯅꯨ ꯀꯩꯅꯣ ꯍꯥꯏꯔꯤꯗꯅ ꯑꯗꯨꯝ ꯊꯦꯡꯅꯔꯝꯃꯅꯤꯅ ꯑꯈꯣꯏꯅ ꯁꯣꯁꯤꯑꯦꯜ ꯃꯦꯗꯤꯌꯥ ꯒꯩ ꯅꯝꯃꯒꯥ ꯆꯪꯕꯗ ꯇꯟꯕꯨ ꯇꯟꯁꯟꯂꯛꯑꯦꯗ ꯀꯛꯈꯔ꯭ ꯒꯦ